ꯍꯜꯂꯣ ꯎꯝ ꯇꯥꯕ꯭ꯔꯣ ꯇꯥꯏ ꯇꯥꯏꯦ ꯃꯈꯣꯟꯁꯦ ꯍꯣꯏ ꯍꯣꯏ ꯇꯥꯏ ꯇꯥꯏ ꯇꯥꯕ ꯅꯠꯇ꯭ꯔꯥ
ꯇꯥꯏꯕ
ꯑ
ꯇꯥꯏ
ꯉꯍꯥꯛ ꯉ ꯉꯥꯏꯍꯥꯛꯇꯪ ꯃꯄꯥꯟ ꯋꯥꯛꯀꯤꯡ ꯆꯠꯂꯨꯔꯒ ꯍꯜꯂꯛꯄꯗ ꯉꯥꯏꯔꯤꯗ ꯑꯗꯣ
ꯑꯣ ꯅꯨꯡꯉꯥꯏꯕ꯭ꯔꯥ
ꯑꯩꯒꯤꯗꯣ ꯍꯧꯖꯤꯛ ꯅꯨꯡꯉꯥꯏꯔꯤ ꯑꯩꯒꯤꯗ ꯍꯧꯖꯤꯛ ꯇꯧꯕ ꯌꯥꯗ꯭ꯔꯦꯅꯦ ꯑꯃꯨꯛ ꯀꯩꯒꯤꯅꯣ ꯈꯪꯗꯦꯅꯤ
ꯀꯔꯤꯒꯤꯔ ꯀꯔꯤꯒꯤꯅꯣ
ꯌꯥꯗ꯭ꯔꯦ ꯇꯥꯛꯁꯨ ꯌꯥꯎꯗ꯭ꯔꯦ ꯍꯥꯏꯔꯛꯑꯦ ꯐꯤꯞꯇꯤꯟ ꯈꯛꯇ ꯇꯧꯔꯒ ꯅꯪꯒꯤꯖꯦꯠꯇ ꯂꯥꯛꯄ ꯌꯥꯕ ꯒ꯭ꯌꯥꯟ ꯇꯥꯗꯦ
ꯀꯔꯤꯒꯤꯅꯣ ꯑꯁ
ꯑꯗꯨꯣꯁꯤ ꯄꯨꯡ ꯀꯌꯥꯗ ꯍꯧꯒꯠꯀꯦ
ꯉꯁꯤꯗꯤ ꯉꯝꯇ ꯍꯧꯒꯠꯂꯦ ꯄꯨꯡ
ꯎꯝ
ꯐꯔꯨꯛ ꯃꯈꯥꯏꯒꯨꯝꯕꯗ ꯃꯤꯠ ꯄꯥꯡꯉꯦ ꯑꯗꯨꯒ ꯑ ꯑ ꯑꯗꯨ ꯑꯣꯏꯔꯖ ꯑꯃꯨꯛ ꯇꯨꯝꯃꯦ
ꯎꯝ ꯑꯣꯏꯔꯝꯃꯨꯅꯦꯕ ꯑꯩꯁꯨꯦ ꯈꯜꯂꯦꯕ ꯉꯔꯥꯡꯗꯣ ꯈꯔ ꯉꯟꯕꯅꯤꯅꯀꯣ
ꯍ ꯗꯀ ꯍꯧꯒꯥꯠꯄꯗꯤ ꯇꯨꯡ ꯇꯔꯥꯃ
ꯎꯝ ꯑꯩꯗꯤ ꯏꯕꯥꯅꯤ ꯇꯣꯝꯕꯗꯣ ꯑꯗꯨꯗꯒꯤ
ꯎꯝ
ꯁꯚꯦꯟꯗ ꯉꯥꯏꯍꯥꯛꯇꯪ ꯃꯤꯠ ꯄꯥꯡꯉꯦ ꯑꯗꯨꯒ ꯑꯃꯨꯛ ꯇꯧꯃꯦꯦ
ꯎꯝ
ꯑꯩ ꯇ ꯍꯒꯜ
ꯑꯁ ꯌꯥꯝ ꯉꯥꯂꯦꯀꯣ ꯅꯪꯗꯤ
ꯌꯥꯗ ꯇꯨꯝꯕ ꯌꯥꯗꯦꯁꯪꯕꯗꯤ ꯁꯦꯡꯕꯗꯤ ꯃꯥꯄꯜ ꯇꯔꯥꯒꯨꯝꯕ ꯐꯥꯎꯗꯤ ꯑꯗꯨꯝ ꯇꯨꯝꯕ ꯉꯝꯃꯅꯦꯕ ꯑꯗꯣ ꯉꯔꯥꯡꯗꯣ ꯈꯪꯗꯉ ꯌꯥꯗꯕ ꯑꯗꯨꯝ ꯍꯧꯒꯠꯅꯩ ꯋꯥꯟ ꯇꯧꯅꯤꯡꯕꯁꯤꯒ
ꯏꯁꯤꯡ ꯌꯥꯝ ꯊꯛꯄꯅꯤꯅꯀꯣ
ꯍꯣꯌ
ꯑꯗꯨꯗꯒꯤ ꯑꯗꯨꯗ ꯆꯠꯊꯣꯛꯔꯛꯒ ꯇꯣꯡꯅꯤꯡꯗ꯭ꯔꯦ ꯑꯃꯨꯛ ꯇꯣꯡꯅꯤꯡꯕ ꯐꯥꯎꯗ꯭ꯔꯦꯕ
ꯑꯣ ꯑꯗꯨꯖꯗꯤꯖꯤꯗꯤꯉꯟ ꯇꯨꯃꯀ
ꯌꯦꯡꯉꯁꯦ ꯍꯣꯏ ꯋꯥꯗꯨꯗ ꯑꯋꯥꯕꯅꯦ
ꯋꯥꯗꯦ
ꯎꯝ ꯋꯥꯗꯕ ꯃꯥꯟꯕ꯭ꯔꯣ ꯑꯩꯕꯣ
ꯍꯣꯏ
ꯅꯨꯄꯥꯅꯤ ꯀꯩꯅꯣ ꯆꯥꯁ
ꯅꯨꯄꯥ ꯑꯣꯏꯔꯁꯨ ꯃꯤ ꯑꯣꯏꯕꯅꯤꯅ
ꯍꯣꯏꯗ ꯍꯣꯏꯗ ꯆꯨꯝꯃꯣꯏꯗ
ꯎꯝ ꯑꯩꯅ ꯑꯩꯅ ꯍꯥꯏꯕꯃꯛꯇꯤ ꯆꯨꯝꯕꯅꯦ
ꯎꯝ ꯆꯃꯦ
ꯎꯝ
ꯑꯗꯨ ꯑꯣꯏꯔꯒꯁꯨ
ꯅꯪꯗꯤ ꯀ ꯑꯝꯇꯁꯨ ꯊꯣꯡꯗ꯭ꯔꯣ
ꯊꯉꯦꯍꯦ ꯊꯪꯃꯅꯦꯗ ꯀꯦꯒꯤ ꯊꯣꯡ ꯑꯣꯏꯣꯏꯗꯕ
ꯑꯌꯨꯛꯇ ꯇꯣꯡ꯭ꯔꯥ
ꯎꯝ ꯍꯣꯏ ꯑꯌꯨꯛꯇ ꯈꯔ ꯇꯣꯡꯉꯦ
ꯑ
ꯀꯩꯅꯣꯗꯣ ꯄꯤꯖꯟꯗꯣ ꯁꯥꯏ ꯐꯤꯅ ꯎꯝ
ꯎꯝ ꯌꯣꯟꯕ꯭ꯔꯥ ꯑꯗꯨꯗ
ꯍꯣꯏ ꯌꯣꯜꯂꯛꯄ ꯃꯥꯜꯂꯦ ꯑꯩꯈꯣꯏ ꯏꯌꯥꯝꯕꯣꯏꯅ ꯂꯩꯕꯤꯔꯒ ꯄꯤꯔꯛꯄ ꯁꯤꯗ ꯂꯩꯕꯗꯣ ꯑꯌꯥꯝꯕ ꯗꯣꯛꯇꯔ ꯑꯩꯈꯣꯏꯅ
ꯑꯣ ꯑꯣ ꯑꯗꯨꯗꯤ ꯍꯕ꯭ꯔꯣ ꯍꯥꯎꯕ꯭ꯔꯕ
ꯍ ꯍꯣꯏ ꯑꯗꯨꯝ ꯇꯥꯏꯒꯣ
ꯍ ꯍꯣꯏ ꯅꯪꯅ ꯊꯣꯡꯕ꯭ꯔꯥ
ꯍꯣꯌ ꯊꯣꯡꯕ ꯍꯥꯏꯁꯦ ꯃꯣꯏꯅ ꯈꯔꯗꯤ ꯊꯣꯡꯅꯤ ꯊꯣꯡꯕꯤꯔꯕꯅꯦꯕꯀꯣ ꯃꯣꯏ ꯄꯤꯔꯛꯄꯗ
ꯎꯝ
ꯑꯗꯨꯒ ꯑꯩꯅ ꯐꯖꯅ ꯂꯩꯣꯏꯁꯤꯟꯕ ꯍꯥꯏꯇꯥꯔꯦ
ꯅ꯭ꯌꯨ ꯌ ꯑꯗꯨꯗꯤ ꯉꯁꯤ ꯅꯨꯡꯗꯥꯡꯒꯤꯗꯤ ꯌꯦꯟꯗꯦꯝ ꯊꯪꯒꯦ ꯍꯥꯏꯕ꯭ꯔꯣ
ꯎꯝ
ꯌꯦꯟꯗꯦꯝꯒ
ꯍ ꯀꯝ ꯐꯔꯥ
ꯌꯦꯟꯗꯦꯝꯒ ꯍꯋꯥꯏꯒ ꯊꯪꯒꯦ ꯍꯥꯏꯕ ꯅꯠꯇ꯭ꯔꯣ
ꯑꯝ ꯑꯩꯅ ꯊꯣꯡ ꯑꯃ ꯇꯥꯔꯦ
ꯎꯝ
ꯑꯗꯣ ꯀꯩꯅꯣ ꯑꯩ ꯍꯖꯍ ꯀꯥꯎ
ꯀꯔꯤꯅꯣ
ꯍꯈꯥ ꯍꯈ꯭ꯔꯦ ꯍꯧꯖꯛ ꯆꯠꯈꯦ
ꯅꯤꯡꯁꯤꯡꯅ ꯑꯣ
ꯑꯧ ꯑꯣ ꯒꯦꯝ ꯁꯥꯟꯅꯕꯗꯣ ꯀꯥꯗꯤ ꯀꯥꯔꯕꯣ ꯑꯃꯨꯛ
ꯇꯥꯔꯦ ꯍꯣꯏ
ꯅꯤ ꯔ ꯇꯤ ꯀꯥꯔꯦ
ꯑꯩꯒ ꯄꯨꯅꯤꯡꯗ꯭ꯔꯕ ꯁꯤꯗꯤ
ꯑ ꯌꯥꯏꯗ ꯑꯗꯨꯝ ꯁꯥꯟꯅꯃꯤꯟꯅꯖꯤꯔ ꯌꯥꯏꯅ ꯀꯩꯅꯣ
ꯅꯪꯗꯤ ꯁꯥꯟꯕ꯭ꯔꯥ
ꯑꯦꯗꯦ
ꯀꯅꯥꯗꯦ
ꯑꯥ
ꯎꯝ ꯑꯩꯗꯤ ꯄ꯭ꯔꯃꯣ ꯗꯥꯢꯃꯟꯗꯣ
ꯎꯝ
ꯀ꯭ꯂꯦꯝ ꯇꯧꯒꯦꯅ ꯁꯥꯟꯅꯕꯅꯤꯗ ꯉꯁꯥꯏꯒꯤꯗꯣ
ꯍ
ꯎꯝ
ꯁꯤ ꯂꯣꯏꯔꯒ ꯇꯧꯕ ꯌꯥꯏꯗ
ꯎꯝ ꯍꯣꯢ ꯅꯨꯃꯤꯠ ꯇꯔꯦꯠ ꯅꯤꯄꯥꯜ ꯅꯤꯄꯥꯜ ꯇꯔꯥ ꯎꯝ ꯇꯔꯨꯛ ꯇꯔꯦꯠ ꯅꯤꯄꯥꯜ ꯅꯨꯃꯤꯠ ꯅꯤꯄꯥꯜ ꯉꯛꯇꯅꯦ ꯉꯥꯛꯇ ꯉꯥꯏꯔꯦꯕ ꯑꯗꯨꯒꯤ ꯏꯚꯟꯗꯣ ꯑꯥ
ꯎꯝ
ꯑꯗꯨꯒꯤ ꯈꯔ ꯊꯨꯅ ꯀ꯭ꯂꯦꯝ ꯇꯧꯔꯣ
ꯑꯗꯣ ꯎꯝ ꯍꯣꯏ ꯌꯦꯡꯁꯦ
ꯎꯝ
ꯂꯨꯄꯥ ꯀꯨꯟꯊ꯭ꯔꯥꯗꯒꯤꯁꯨ ꯔꯤꯆꯥꯔꯖ ꯇꯧꯕ ꯌꯥꯗꯤ ꯌꯥꯕ ꯃꯥꯜꯂꯦꯀꯣ
ꯌꯥꯔꯝꯅꯤ ꯑꯩꯗꯤ ꯑꯝꯇꯁꯨ ꯇꯧꯗꯕꯒꯤ ꯈꯪꯗꯦ ꯑꯗꯨ ꯑꯗꯨꯒꯤ ꯑꯗꯨꯒꯤ
ꯌꯥꯡꯈꯩꯔꯥ ꯀꯨꯟꯊ꯭ꯔꯥꯔꯥ ꯍꯥꯏꯕꯗꯤ ꯏꯅꯥꯎ ꯅꯨꯄꯥꯥꯟꯅ ꯍꯥꯏ
ꯑꯣ ꯑꯩꯗꯤ ꯈꯪ ꯀꯌꯥ ꯀꯌꯥ ꯐꯪꯕ꯭ꯔꯥ ꯑꯗꯨꯒꯤ ꯔꯤꯆꯥꯔꯖ ꯇꯧꯕꯗꯣ
ꯑꯩꯁꯨ ꯆꯞ ꯆꯥꯕꯗꯤ ꯈꯪꯗꯦꯗ
ꯎꯝ
ꯅꯣꯏꯗꯤ ꯀꯩ ꯏꯟꯁꯥꯡ ꯊꯣꯡꯉꯒꯦ
ꯐꯪꯗ꯭ꯔꯤ ꯑꯩꯁꯨ ꯈꯪꯗꯦ ꯈꯜꯂꯨꯈꯤꯒꯦ ꯉꯥꯏꯍꯥꯛꯇꯪ ꯎꯝ ꯉꯥꯏꯍꯥꯛꯇꯪ ꯂꯩꯔꯒ ꯈꯜꯂꯨꯈꯤꯒꯦ
ꯌꯥꯏ ꯀ
ꯀꯩꯕ ꯑꯥꯢ ꯀꯣ ꯅꯪꯒꯤ ꯅꯦꯠꯋꯔꯛꯁꯦ ꯆꯞ ꯈꯤꯇꯪ ꯆꯞꯄꯦ
ꯑꯣ ꯌꯥꯌꯦꯕ ꯀꯩꯅꯣ ꯈꯜꯂꯕ
ꯑꯣ ꯍꯣꯏ
ꯑꯩꯅ ꯌꯥꯔꯦ ꯈꯜꯂꯣ ꯑꯩꯅ ꯄꯔꯃꯤꯁꯟ ꯄꯤꯔꯦ ꯍꯥꯏꯕꯅꯤꯗ
ꯌꯦꯁ ꯍꯥ ꯍꯥ
ꯅꯪꯁꯦ ꯌꯥꯝ ꯉꯝꯕ ꯃꯤꯔꯕ
ꯍꯣꯢ ꯉꯝꯗꯤ ꯉꯝꯕ ꯃꯥꯜꯂꯦ
ꯌꯥꯏ ꯌꯥꯏ
ꯅꯨꯄꯥꯗꯤ ꯉꯝꯗꯕꯅꯤ ꯀꯩꯅꯣ
ꯆꯥꯛ ꯆꯥꯕꯗꯤ ꯅꯕꯥꯅꯤ ꯈꯛꯇ ꯆꯥꯕ꯭ꯔꯥ ꯅꯠꯇ꯭ꯔꯒꯅ ꯅꯪꯒꯤ ꯀꯅꯥ ꯏꯂꯦꯛꯇꯦꯞ ꯈꯣꯏꯗꯣ ꯆꯥꯃꯤꯟꯅꯕ꯭ꯔꯥ
ꯏꯕꯅꯤ ꯉꯝꯃꯛꯞꯅꯤꯅꯥ
ꯑꯣ ꯎꯝ
ꯆꯥꯛ ꯆꯥꯕꯁꯦ
ꯎ
ꯀꯔꯤꯅꯣ ꯆꯥꯛ ꯂꯥꯝꯕ ꯍꯧꯔꯛꯑꯦ ꯑꯩꯁꯦ
ꯊꯣꯡꯕ ꯍꯧꯔꯣꯅ
ꯎꯝ
ꯎꯝ
ꯑꯩꯗꯤ ꯍꯧꯖꯤꯛ ꯂꯥꯡꯕ ꯌꯥꯗꯦꯅ
ꯑꯥ ꯂꯪꯕ ꯌꯥꯗ꯭ꯔꯥꯖꯨ ꯇꯞꯅ ꯇꯞꯅ ꯊꯣꯡꯉꯨ
ꯎꯝ ꯍꯣꯏ
ꯉꯁꯤꯗꯤ ꯂꯥꯏꯔꯤꯛ
ꯆꯥꯛ ꯂꯥꯝ ꯑ ꯍꯣꯏ ꯁꯤꯒꯤ ꯃꯇꯥꯡꯁꯦ ꯑꯁ ꯈꯜꯂꯒ ꯑꯃꯨꯛ ꯑꯣꯊꯁꯥ
ꯁꯥꯔꯅꯨ ꯄꯥꯎ ꯍꯧꯔꯣ
ꯍꯣꯏ ꯁꯥꯥꯕꯅꯤ ꯍꯧꯔꯉ ꯏꯦ ꯈꯪꯗ꯭ꯔꯦꯗ
ꯈꯪꯉꯣꯍꯦ
ꯅꯪꯗꯤ ꯄꯥꯒꯗ꯭ꯔꯥ
ꯑꯩꯁꯨ ꯈꯟꯗ꯭ꯔꯦ
ꯎꯝ
ꯄꯥꯅꯤ ꯄꯔꯅꯤ ꯅꯪ ꯄꯥꯗ꯭ꯔꯗꯤ ꯄꯔ
ꯈꯪꯉꯣ ꯅꯪꯁꯨ ꯑꯩꯗ ꯍꯥꯏꯔꯒ ꯂꯩꯌ ꯌꯥ
ꯑꯩꯗꯤ ꯈꯪꯉꯦꯕ ꯅꯪ ꯄꯥꯔꯗꯤ ꯄꯥꯔꯒꯦꯕ
ꯆꯦꯡꯕ꯭ꯔꯥ
ꯎꯝ ꯅꯪ ꯄꯥꯗ꯭ꯔꯥꯗꯤ ꯑꯩꯁꯨ ꯄꯥꯔꯣꯢ
ꯄꯥꯁꯤꯔꯣ ꯑꯗꯨꯗꯤ ꯍꯧꯖꯤꯛ
ꯌꯥꯏ
ꯑꯦꯡꯕ ꯄꯥꯕ ꯌꯥꯗꯤ ꯌꯥꯕꯅꯤꯗ
ꯎꯝ
ꯅꯪꯁꯨ ꯄꯥꯕ ꯌꯥꯏꯌꯦꯅ
ꯎꯝ ꯌꯥꯕꯅꯦ
ꯉꯔꯥꯡ ꯄꯥꯝꯃꯤꯟꯅꯁꯦ ꯍꯥꯏꯔ
ꯍꯣꯏ
ꯍꯥꯏꯕ ꯅꯠꯇ꯭ꯔꯣ
ꯄꯪꯈꯥꯏ ꯍꯥꯏꯕ ꯅꯠꯇꯦ ꯑꯩꯗꯤ ꯁꯦꯡꯒꯤꯅꯦ
ꯎꯝ ꯑꯗꯨꯅꯦ ꯄꯥꯔꯁꯤꯅꯦ ꯑꯗꯨꯗꯤ ꯄꯨꯡ ꯆꯌꯥꯗ ꯍꯧꯁꯦ ꯍꯥꯏꯕꯅꯣ
ꯅꯪ ꯅꯪꯅ ꯄꯥꯝꯕ ꯇꯧꯔꯣ ꯑꯩꯗꯤ ꯍꯦꯛ ꯌꯥꯏ
ꯎꯝ ꯅ ꯏꯅꯥꯎ ꯅꯨꯨꯄꯤꯁꯨ ꯀꯩꯅꯣ ꯇꯧꯕ ꯅꯠꯇ꯭ꯔꯥ ꯑꯦꯛꯖꯥꯝ ꯊꯥꯕ ꯅꯠꯇ꯭ꯔꫭ꯫
ꯆꯨꯝꯃꯦ-ꯆꯨꯝꯃꯦ꯫
ꯃꯥꯗꯤ ꯑꯥ ꯍꯥꯀꯨꯝꯗ ꯑꯦꯛꯖꯥꯝ ꯊꯥꯕ꯭ꯔꯥ꯫ ꯂꯥꯁ ꯏꯌꯥꯔꯗꯣ ꯂꯥꯁ ꯏꯌꯥꯔꯗ ꯑꯦꯛꯖꯥꯝ ꯊꯥꯕ꯭ꯔꯕ꯫
ꯊꯥꯗꯦꯗ꯫
ꯍꯟꯗꯛꯅ ꯑꯍꯥꯟꯕ ꯑꯣꯏꯗꯣꯏꯔꯣ꯫
ꯎꯝ꯫
ꯃꯥꯁꯦ ꯎꯝ ꯀꯔꯝꯕ ꯕꯦꯠꯁ ꯑꫭꯏ ꯑꯣꯏꯗꯣꯏꯅꯣ꯫
ꯑꯩꯔꯣ
ꯏꯃꯥ ꯃꯥ ꯅꯠꯇꯦꯅꯥꯝ ꯄꯤꯖꯦ
ꯃꯔ ꯃꯥꯗꯤ ꯑꯩꯒꯤ ꯃꯈꯥꯗ ꯕꯦꯆ ꯑꯅꯤ